ꯋꯥꯔꯦꯍꯦ ꯌꯥꯝꯅ ꯐꯖ ꯐꯖꯅ ꯋꯥ ꯉꯥꯡꯉꯨꯀꯣ
ꯇꯥꯕ꯭ꯔꯣ ꯐꯖ ꯐꯖꯅ ꯋꯥꯗꯣ ꯉꯥꯡꯉꯣꯕ
ꯐꯖ ꯐꯖꯅ ꯉꯥꯡꯒꯦ
ꯑ ꯑꯩ ꯍꯧꯖꯤꯛꯁꯨ ꯑꯗꯨꯨꯝ ꯉꯥꯡꯂꯒ ꯂꯩꯌꯨ
ꯍꯥ
ꯋꯥꯗꯣ ꯑꯗꯨꯝ ꯉꯥꯡꯉꯣꯕ
ꯍꯣꯏ ꯅꯪ ꯁꯦꯟꯗ꯭ꯔꯥ ꯂꯩ ꯑꯥꯗ
ꯀꯔꯤ ꯍꯥꯏꯕ
ꯑꯥꯗ ꯍꯥꯏꯕꯅꯦ
ꯍꯣꯏ ꯍꯣꯏ ꯇꯥꯔꯦ
ꯀꯅꯥ ꯀꯅꯥꯗ ꯅꯪ ꯇꯧꯕꯅꯣ ꯅꯪꯗꯤ
ꯑꯌꯤꯡꯕꯤ ꯃꯤꯅꯁꯨ ꯑꯃꯨꯛꯀ ꯇꯧꯔꯛꯄ ꯑꯗꯨꯅꯅꯤꯗ ꯑꯩꯅꯗꯤ ꯇꯧꯗ꯭ꯔꯦ ꯇꯧꯅꯤꯡꯉꯥꯏ ꯃꯤ ꯀꯅꯥꯝꯇ ꯂꯩꯇ꯭ꯔꯦꯅ
ꯏꯆꯦꯕ ꯅꯠꯇꯦ ꯃꯤ ꯃꯥ ꯃꯤ ꯑꯃꯗꯣ ꯅꯝꯗꯅ ꯄꯨꯁꯤꯜꯂꯛꯆꯔꯦꯀ꯭ꯔꯥꯅ ꯈꯜꯂ ꯂꯩꯥꯏꯔꯕꯅꯦ ꯑꯩꯁꯦ ꯌꯥꯝ ꯋꯥꯔꯦ ꯃꯤ ꯊꯤꯕꯗ ꯊꯤꯕꯗ
ꯇꯥꯜꯂꯦ ꯇꯥꯜꯂꯦ
ꯑꯩꯥ ꯄꯨꯁꯤꯜ ꯂꯥꯛꯀꯥꯅꯤ ꯃꯉꯣꯟꯗ ꯃꯉꯣꯟꯗꯗꯤ ꯗꯨꯝ ꯀꯣꯜ ꯇꯥꯎꯅꯤ ꯍꯣꯔꯦꯅ
ꯃꯣꯏꯒꯤ ꯃꯌꯨꯝꯗꯣ ꯆꯠꯂꯕ
ꯑꯩ ꯇꯥꯜꯂꯦ ꯃꯄꯥꯟꯒ ꯊꯣꯛꯅꯤꯡꯗꯦꯗ ꯑꯩ ꯑꯗꯨꯒꯤ
ꯀꯌꯥꯟ ꯃꯦꯟ ꯇꯥꯗꯕꯅꯦ ꯄꯨꯟꯁꯤꯁꯦ
ꯀꯔꯤ ꯍꯥꯏꯕ
ꯒꯌꯥꯟ ꯃꯦꯟ ꯇꯕꯥ ꯄꯨꯟꯁꯤ ꯅꯠꯇꯦ ꯍꯥꯢꯕ
ꯑꯣ ꯋꯥꯔꯕꯅꯤꯅ
ꯍ ꯍꯥꯎ ꯢꯁꯩ ꯁꯥꯛꯄ ꯌꯥꯗꯦ ꯍꯥꯢꯕ꯭ꯔꯥ
ꯎꯝ
ꯑꯁꯦꯡꯕ
ꯎꯝ
ꯀꯅꯅꯥ ꯍꯥꯏꯕ꯭ꯔꯥ
ꯍꯥꯢꯈ꯭ꯔꯝꯅꯤ ꯒ꯭ꯔꯨꯨꯞꯇ
ꯑꯩꯗꯤ ꯎꯗꯦ
ꯌꯦꯡꯉꯨ ꯐꯖꯅ
ꯁꯤꯒꯤ ꯅꯍꯣꯟꯒꯤꯁꯨ ꯁꯛꯄ ꯌꯥꯗꯕ꯭ꯔꯥ
ꯌꯥꯗꯦ ꯍꯥꯏꯌꯦ ꯁꯥꯛꯀꯅꯨ ꯑꯗꯨꯒꯤ
ꯎꯝ ꯑ ꯀꯔꯤꯁꯨ ꯇꯧꯗ꯭ꯔꯒ ꯅꯪꯗꯤ ꯑꯗꯨꯝ ꯇꯨꯝꯔꯒ ꯂꯩꯕ꯭ꯔꯥ
ꯉꯥꯏꯌꯨꯀꯣ
ꯀꯔꯤ ꯀꯩ ꯇꯧꯕꯅꯣ ꯏꯊꯥꯟꯇ ꯋꯥ ꯑꯗꯨꯝ ꯍꯥꯏ
ꯑꯗꯨꯃꯥꯏꯅ ꯉꯥꯡꯔꯒ ꯑꯩꯁꯨ ꯇꯥꯕ꯭ꯔꯥ ꯇꯥꯗꯕ꯭ꯔꯥ ꯑꯗꯨꯝ ꯉꯥꯡ ꯂꯩꯒꯦꯀꯣ ꯃꯥ
ꯀꯔꯤꯅꯣ ꯅꯪꯒꯤꯁꯦ ꯌꯥꯗ ꯌꯥꯗ꯭ꯔꯦ ꯒꯌꯥꯟ ꯃꯦꯟ ꯇꯥꯗ꯭ꯔꯦ ꯄꯨꯟꯁꯤꯁꯦ ꯀꯗꯥꯢꯗ ꯀꯔꯣꯝꯗ ꯆꯠꯒꯗꯧꯕꯅꯣ ꯒꯌꯥꯟ ꯃꯦꯟ ꯇꯥꯗ꯭ꯔꯦ ꯅꯪꯅ ꯇꯥꯕ꯭ꯔꯥ ꯇꯥꯗꯕ꯭ꯔꯥ ꯂꯣꯢꯔꯦ ꯁꯤꯒꯨꯝꯕꯁꯦ ꯇꯥꯕ꯭ꯔꯥ ꯎ
ꯀꯔꯤ ꯀꯔꯤ ꯉꯥꯡꯕ꯭ꯔꯥ
ꯅꯪ ꯀꯔꯤꯁꯨ ꯈꯨꯝꯗꯕꯒꯤ ꯑꯩ ꯑꯗꯨꯝ ꯉꯥꯡꯂꯒ ꯂꯩꯕꯅꯤꯅꯦ
ꯁꯤꯗꯁꯨ ꯋꯥ ꯃꯥꯗꯣ ꯂꯣꯏꯁꯤꯟꯅꯤꯉꯥꯏ ꯍꯣꯠꯅꯕꯗꯒꯤꯀꯣ ꯑꯩ
ꯍꯣꯏꯔꯦ ꯅꯥꯎꯄꯒꯨꯝꯕꯥ ꯇꯧꯔꯦ
ꯁꯦ ꯋꯥꯕꯗꯨ ꯂꯣꯏꯔꯦ ꯆꯦꯡ
ꯑꯁ ꯂꯣꯏꯔꯦꯗ ꯁꯤ
ꯆꯤꯟꯁꯦ ꯉꯝꯗ꯭ꯔꯦ
ꯎꯝ ꯅꯨꯄꯥ ꯑꯃꯗꯣ ꯃꯌꯥꯡ ꯅꯨꯄꯥꯗꯣ
ꯎꯝ
ꯏ ꯂꯣꯏ ꯈꯥꯡꯉꯗꯤ ꯐꯗꯧꯕ
ꯁꯦꯡꯕꯥ
ꯐꯪ ꯐꯪꯉꯗꯤ ꯃꯦ ꯃꯦ ꯃꯦ ꯃꯦ ꯇꯧꯔꯒ ꯂꯩꯗꯧꯅꯦꯕ
ꯑꯣꯏ ꯔꯦꯞ ꯔꯦꯞ ꯁꯥꯛꯄꯒꯨꯝꯅꯥꯀꯣ
ꯑꯥ ꯑꯩ ꯑꯗꯨꯨꯝ ꯇꯧꯕꯅꯦꯕ ꯑꯩꯕꯨ ꯑꯩꯗꯤ
ꯑꯩ ꯃꯉꯣꯟꯗ ꯑꯩꯁꯨ ꯑꯃꯗꯣ ꯇꯧꯍꯜꯂꯅꯤ ꯁꯣꯏꯗ꯭ꯔꯦ ꯍꯧꯖꯤꯛ ꯑꯩꯅ ꯇꯧꯍꯥꯂꯥꯅꯤ ꯍꯥꯏꯕꯒꯤꯅꯤ ꯎꯝ
ꯋꯥꯔꯤ ꯁꯥꯥꯅꯤꯡꯉꯥꯗꯤ ꯍꯥꯏꯌꯣ
ꯍꯥ ꯎꯄꯥꯏ ꯂꯩꯇꯥꯕꯒꯤ ꯅ ꯍꯣ ꯈ꯭ꯔꯥ ꯂꯩꯔꯥꯗꯤ ꯑꯩꯕꯥꯅꯤ ꯋꯥꯔꯤ ꯌꯥꯝ ꯂꯥꯏꯔꯦꯅ ꯍꯥꯏꯈ꯭ꯔꯦ ꯑꯩ
ꯍꯣꯏ ꯅꯨꯄꯥ ꯑꯃꯗꯣ ꯑꯩꯗꯤ ꯍꯧꯖꯤꯛ ꯑꯥ ꯉꯁꯤ ꯐꯖꯅꯁꯨ ꯀꯣꯜ ꯇꯧꯗꯦ ꯐꯖꯅꯁꯨ ꯍꯥꯏ ꯍꯜꯂꯣ ꯑꯥ ꯑꯥ ꯑꯗꯨꯃꯥꯏꯅ ꯇꯧꯕ꯭ꯔꯥ ꯀꯔꯤ ꯋꯥ ꯑꯃꯐꯥꯎ ꯁꯤ ꯍꯖꯤ ꯉꯁꯤ ꯍꯥꯏꯗ꯭ꯔꯤ ꯑꯩ ꯅ ꯉꯔꯥꯡꯁꯨ ꯃꯥꯕꯨ ꯁꯥꯎꯅꯤꯡꯕ
ꯎꯝ
ꯉꯔꯥꯡꯁꯨ ꯃꯕꯨ ꯁꯥꯎꯅꯤꯡꯔꯥꯒ ꯑꯩ ꯂꯩꯕꯅꯦꯕ
ꯎꯝ
ꯍꯥꯝ ꯑꯗꯨꯒ ꯑꯩ ꯋꯥ ꯀ꯭ꯔꯤ ꯀ꯭ꯔꯤꯅꯣ ꯖꯠ ꯖꯥꯠ ꯉꯡꯔꯒꯥ ꯂꯩꯈ꯭ꯔꯦꯕ ꯑꯗꯨꯒ ꯉꯁꯤ ꯃꯉꯣꯟꯗ ꯑꯩ ꯋꯥ ꯀꯝ ꯀꯩꯝꯇ ꯍꯥꯏꯅꯤꯡꯗ꯭ꯔꯦ
ꯑꯣ ꯇꯥꯎ ꯑꯁ ꯃꯥꯁꯨ ꯈꯔ ꯍꯥꯏꯔꯝꯃꯗꯤꯀꯣ
ꯎꯝ
ꯏꯁ ꯒ꯭ꯌꯥꯟꯒ ꯇꯥꯁꯤꯜꯂꯛ
ꯇꯧꯅꯤꯡꯗ꯭ꯔꯦ ꯍꯥꯏꯅ ꯑꯩ ꯃꯥꯕꯨ ꯋꯥꯔꯤ ꯁꯧꯅꯤꯡꯗ꯭ꯔꯦ ꯍꯥꯏꯅ ꯉꯁꯤ ꯃꯥꯕꯨ ꯑꯩ ꯀꯣꯜ ꯁꯨꯇꯥꯎ ꯇꯧꯗꯦ
ꯎꯝ
ꯃꯥ ꯇꯧꯔꯨꯁꯨ ꯍꯥꯏ ꯄꯤꯠ ꯇꯧꯔꯁꯨ ꯀꯔꯤꯁꯨ ꯍꯥꯏꯗ꯭ꯔꯦꯔꯦ ꯑꯩꯁꯨ ꯇꯨꯃꯤꯟ ꯂꯩꯈ꯭ꯔꯦꯕ
ꯎꯝ
ꯐꯨꯠꯕꯣꯜꯒꯤ ꯗꯤꯕꯦꯠꯇꯤ ꯇꯧꯕ ꯌꯥꯅꯤꯌꯦ ꯁꯤꯗ ꯃꯃꯤꯡꯗꯤ ꯄꯥꯟꯗꯕꯤꯗ
ꯌꯥꯗꯦ ꯍꯥꯏꯕꯅꯦ
ꯑꯦ ꯗꯤꯕꯦꯠ ꯇꯧꯕ ꯌꯥꯗꯥꯕ꯭ꯔꯥ
ꯎꯝ ꯍꯥꯏꯕꯒꯨꯝ ꯇꯧꯕꯅꯦꯗ
ꯎꯝ
ꯍꯦ ꯑꯁꯤꯒꯨꯝ ꯑꯗꯨꯒꯨꯝ ꯇꯧꯕꯗꯤ ꯑꯩ ꯇꯜꯂꯦ ꯑꯩ ꯍꯥꯏꯅꯤꯡꯉꯏ ꯂꯩꯇꯦ ꯑꯩꯗꯤ ꯏꯟꯇꯦꯔꯦꯁ ꯂꯩꯇꯦ
ꯎꯝ ꯅꯪꯗꯤ ꯌꯦꯡꯕꯨ ꯌꯦꯡꯗꯕ ꯃꯥꯜꯂꯦ ꯃꯗꯨꯅ
ꯌꯦꯡꯗꯦ ꯑꯩꯗꯤ ꯌꯦꯡꯗꯦ ꯑꯩꯗꯤ ꯌꯦꯡꯗꯦ
ꯎꯝ
ꯉꯁꯤ ꯁꯣꯏꯕꯨꯝꯒ ꯑ ꯀꯩ ꯍꯥꯏꯕ꯭ꯔꯥ ꯀꯥꯎꯈꯔ꯭ꯦꯅꯦ ꯀꯌꯥꯪꯒꯤꯤ ꯅꯨꯣꯏ ꯀꯪ ꯅꯨꯣꯏꯗꯨꯣ
ꯁꯧꯒꯔꯤ ꯑꯀꯪꯕ
ꯎ ꯁꯧꯒꯔ꯭ꯤ ꯑꯀꯪꯄꯒ
ꯎꯝ
ꯇꯧꯔꯣꯏꯅꯦ ꯁꯣꯏꯕꯨꯝ ꯑꯀꯪꯕꯒꯥ
ꯃꯤꯛꯁ ꯇꯧꯔꯒ ꯊꯣꯡꯗꯣꯏꯕ
ꯃꯤꯛꯁ ꯇꯧꯔꯒ ꯍꯣꯏ ꯀꯩꯅꯣ ꯁꯤꯡꯖꯨ ꯆꯥꯗꯣꯏꯅꯦ
ꯁꯨꯃꯥꯏꯅ ꯆꯥꯕ ꯌꯥꯕ꯭ꯔꯅꯦ
ꯍꯥꯎꯋꯦ
ꯑꯁ ꯍꯥꯏꯗꯤ
ꯏꯟꯁꯥꯡ ꯌꯦꯟꯁꯥꯡ ꯐꯥꯎꯥꯛ ꯏꯟꯁꯥꯡ ꯐꯥꯎ ꯏꯟꯁꯥꯡ ꯐꯥꯎ ꯆꯥꯏꯕ ꯑꯗꯨꯒ ꯑꯗꯨꯝ ꯍꯖꯨ ꯐꯥꯎ ꯑꯗꯨꯝ ꯍꯥꯎꯋꯦꯕ
ꯑꯣ ꯑꯩꯗꯤ ꯆꯥꯗꯔ꯭ꯤꯌꯦ
ꯍ ꯍꯣꯏ ꯆꯥꯔꯝꯃꯣꯏ ꯍꯥꯥ ꯑꯈꯣꯏ ꯑꯅꯤꯒꯤ ꯁꯤꯡꯖꯨꯗꯣ ꯇꯧꯔꯁꯦ ꯌꯥꯏꯀꯣ ꯍꯥ ꯇꯧꯔ꯭ꯁꯦꯀꯣ ꯀꯣ
ꯍꯧꯖꯤꯛ ꯆꯥꯛ ꯌꯦꯦꯟꯖꯥꯡ ꯊꯣꯡꯕ꯭ꯔꯣ
ꯍꯧꯖꯤꯛꯇꯤ ꯊꯣꯡꯗꯔꯤ ꯈꯔ ꯂꯩꯔꯒ
ꯎꯝ
ꯉꯧꯕ ꯍꯧꯔꯗꯤ ꯑꯗꯨꯝ ꯍꯥꯏꯌꯦꯅ
ꯎꯝ
ꯍꯥꯏꯗꯤ ꯇꯞ ꯇꯞꯅ ꯇꯧꯔꯁꯨ ꯍꯥꯏꯕꯅꯤꯗ ꯁꯣꯏꯔꯦ ꯁꯣꯏꯔꯦ ꯑꯩ ꯁꯣꯏꯔꯦ ꯇꯥꯕ꯭ꯔ
ꯑꯣ ꯇꯥꯏꯌꯦ ꯇꯥꯏꯌꯦ
ꯑꯩꯈꯣꯏꯒꯤ ꯃꯤ ꯌꯥꯝꯕ ꯃꯥꯜꯂꯦꯗ ꯁꯤꯒꯨꯝꯕꯗ
ꯍꯣꯏ ꯌꯥꯃꯤ ꯌꯥꯝ ꯌꯝꯕꯅꯤ
ꯍꯣꯏꯒꯤ ꯃꯤꯒꯤ ꯃꯤ ꯈꯛꯇ ꯑꯩꯒꯨꯝꯕ
ꯎꯝ
ꯎꯝ ꯇꯥꯏ ꯃꯈꯈꯣꯏꯁꯨ ꯈꯔꯗꯤ ꯗꯥꯏꯗꯤ ꯗꯥꯏꯕ ꯃꯥꯜꯂꯦ
ꯍꯣꯏ ꯑꯩ ꯑꯣ ꯂꯩꯗꯤ ꯂꯩꯔꯝꯅꯤꯅ ꯍ ꯑꯩ ꯈꯪꯕꯗꯤ ꯑꯁꯤꯒꯨꯝꯕ ꯇꯧꯕ ꯂꯩꯇꯦ ꯈꯪꯗꯦ ꯃꯁꯤ
ꯄꯦꯟꯗꯕ ꯄꯣꯠꯅꯤꯍꯦ
ꯍꯥ
ꯄꯦꯂꯕꯅꯦꯕ
ꯑꯗꯨꯝ ꯇꯧꯋꯦ ꯈꯜ ꯂꯩꯌꯦ ꯈꯝꯕ꯭ꯔꯥ
ꯍꯥꯥ
ꯇꯧꯔꯤꯈꯥꯏ ꯂꯩꯌꯦꯕ ꯒ꯭ꯌꯥꯟ ꯇꯥꯕ꯭ꯔꯥ
ꯅꯩꯌꯦꯀꯣ
ꯎꯝ
ꯃꯨꯛꯀ ꯍꯥꯏꯌꯨ ꯍꯥ
ꯑꯈꯣꯏꯅ ꯑꯗꯨꯝ ꯇꯧꯔꯤꯈꯥꯏ ꯂꯩꯌꯦꯕ ꯑꯃꯨꯛꯀ ꯑꯃꯨꯛꯀ
ꯑꯧ ꯅꯩꯕꯅꯤ
ꯑꯩꯗꯤ ꯂꯩꯔꯔꯣꯏꯗ꯭ꯔꯅ ꯈꯟꯕꯅꯦꯕ ꯂꯩꯔꯦꯕ
ꯈꯜꯂ ꯈꯜꯂ ꯀ꯭ꯔꯤ ꯍꯥꯏꯕ
ꯍꯣꯁꯇꯦꯜ ꯀꯔꯤꯁꯨ ꯇꯥꯏꯌꯦꯕ ꯅꯪ ꯀꯔꯤ ꯇꯧꯕ꯭ꯔꯥ ꯈꯣꯟꯖꯦꯜ ꯇꯥꯏꯕ
ꯀꯩꯅꯣ ꯇꯧꯈ꯭ꯔꯕꯤꯅꯦ ꯑꯁ ꯁꯣꯏꯔꯦ ꯁꯣꯏꯔꯦ
ꯌꯥꯗ꯭ꯔꯗꯤꯀꯣ ꯅꯪꯗꯣ ꯇꯥꯏꯌꯦ ꯑꯩꯖꯨ ꯃꯥꯅ ꯀꯔꯤ ꯇꯧꯒꯅꯤ ꯍꯥꯏꯅ ꯑꯗꯨꯃꯥꯏꯅ ꯇꯥꯏꯌꯦ
ꯀꯔꯤ
ꯃꯥꯅ ꯑꯗꯨꯃꯥꯏꯟ ꯇꯧꯕꯤꯕꯅꯦ ꯍꯥꯏꯅ ꯑꯩꯈꯣꯏꯒꯤ ꯂꯣꯟꯗ ꯍꯥꯏꯔꯒ ꯑꯗꯨꯃꯥꯏꯟ ꯇꯧ ꯍꯥꯏ ꯇꯥꯏꯌꯦꯕ
ꯑꯁ ꯑꯩꯅ ꯁꯣꯏꯑꯦ ꯍꯧꯖꯤꯛꯇꯣ ꯀꯩꯅꯣꯝꯃ ꯌꯨꯝꯗꯒꯤ ꯊꯥꯔꯛꯄ
ꯑꯣꯏꯔꯝ ꯑꯣꯏꯔꯝꯅꯤ ꯑꯣꯏꯔꯝ ꯊꯕꯛ ꯃꯌꯥꯝꯁꯦ ꯂꯣꯏꯔꯦ ꯂꯣꯏꯔꯦ ꯁꯥꯕꯗꯨ ꯁꯥꯕꯗꯨ
ꯑ ꯍꯧꯖꯤꯛꯀꯤꯗꯤ ꯌꯥꯔꯦ ꯊꯝꯒꯦ